ꯍ ꯇꯥꯏ ꯇꯥꯏ
ꯄꯔꯤ ꯇꯕ꯭ꯔꯣ
ꯀꯁꯤ ꯇ ꯍꯗꯦꯔ ꯅꯪꯗꯤ ꯗꯥꯏꯔꯦ ꯍꯦꯛꯇ ꯀꯣꯜ ꯇꯧꯔꯛꯏꯅ ꯇꯣꯝꯗꯦꯗ
ꯇꯝꯕ ꯃꯈꯋꯥꯡꯒꯨꯝ
ꯑꯩ ꯏꯁ ꯇꯣꯗꯦ ꯂꯩꯦ ꯍꯧꯖꯤꯒ ꯍꯟꯅꯎꯖꯥꯒꯦ ꯂꯣꯏꯕ ꯂ
ꯀꯣꯏꯕ ꯆꯠꯠꯇꯄ꯭ꯔꯥ ꯌꯨꯝꯗ ꯂꯩ ꯍꯥꯏꯗꯤ
ꯎꯝ
ꯀꯣꯏꯕ ꯆꯠꯄ꯭ꯔꯥ
ꯀꯠꯇꯗ
ꯏꯗꯤ ꯆꯄ꯭ꯔꯣ
ꯍꯣꯏ ꯆ ꯑ ꯍꯥ ꯑꯁ ꯇ
ꯎꯝ
ꯆꯠꯗꯒꯥ
ꯅꯪ ꯈꯣꯟꯁꯦ ꯇꯥꯕꯒꯨꯝ ꯍꯥꯟꯅ ꯇꯥꯕꯒꯨꯝ ꯇꯧꯕ
ꯊꯕꯛ ꯆꯠꯂꯒ ꯍꯧꯖꯤꯛꯅ ꯌꯨꯝꯗ ꯌꯧꯔꯤꯌꯦ
ꯑꯣ ꯌꯥꯝ ꯐꯩꯅ
ꯑꯩ ꯋꯥꯥꯏ ꯐꯗꯤ ꯐꯁꯨ ꯋꯥꯃ
ꯄꯊꯥꯔ ꯄꯊꯔ ꯄꯣꯊꯥꯔꯣ ꯑꯗꯨꯒ ꯀꯣꯗꯤ ꯊꯝꯒꯨꯅꯨꯀꯣ
ꯀꯣꯜ ꯇꯧꯔꯒ ꯄꯣꯊꯥꯒꯦ ꯍꯥꯏꯅ ꯀꯣꯜ ꯇꯧꯕꯅꯤ
ꯑꯗꯨꯃꯥꯏꯅ ꯇꯧꯒꯗꯕꯅꯦ
ꯅꯪꯗꯤꯒꯗꯤ ꯀꯔꯤ ꯇꯧꯔꯥ
ꯑꯩꯁꯨ ꯇꯧꯗꯦꯗ ꯑꯗꯨꯝ ꯀꯣꯏꯆ ꯆꯠꯂꯒ ꯂꯩꯔꯤꯅꯤ
ꯑꯥ ꯀꯗꯥꯏꯗ ꯂꯩꯕ꯭ꯔꯥ
ꯌꯨꯝꯗ ꯌꯨꯝ ꯃꯄꯥꯟꯅ ꯊꯣꯛꯄ ꯍꯧꯖꯤꯛ
ꯀꯔꯤ ꯊꯕꯛ ꯇꯧꯕ꯭ꯔꯣ ꯅꯪꯗꯤ
ꯑꯁ ꯀꯩꯁꯨ ꯇ ꯑꯣꯗꯗ ꯑꯗꯨꯝ ꯌꯨꯝꯗ ꯂꯩꯗꯤ ꯑꯩꯒꯤ ꯊꯕꯛꯅꯤꯅꯤ
ꯀꯣꯂꯦꯖꯕ꯭ꯔ
ꯆꯠꯇꯦꯗ ꯀꯨꯂꯦꯁ ꯀꯕ ꯍꯧꯗ꯭ꯔꯤ ꯌꯥꯝ ꯑꯉꯥꯡ ꯑꯣꯏꯔꯤꯌꯦ ꯆꯍꯤ ꯇꯔꯦꯠ ꯈꯛꯇꯅꯦ ꯑꯩ
ꯅꯁꯤ ꯊꯅꯣ ꯍꯦ
ꯑꯩ ꯆꯤꯟꯊꯤꯗꯤ ꯍꯦꯛ ꯌꯦꯡꯒꯦꯔꯣ
ꯆꯍꯤ ꯇꯔꯦꯒꯤ ꯃꯈꯣꯟꯗꯤ ꯅꯠꯇꯦꯗ
ꯑꯦ ꯃꯂꯦ ꯑꯗꯨꯗꯤ
ꯀꯣꯂꯦꯖꯇꯤ ꯀꯥꯔꯛꯑꯒꯅꯤ ꯀꯥꯔꯥꯝꯒꯅꯤ
ꯂ ꯂ ꯂꯤ ꯀꯣ
ꯑꯁꯣꯃꯗ ꯍꯥꯏꯅꯦ ꯑꯗꯨꯗꯤ
ꯂꯤꯚꯦꯡ ꯀꯥꯗꯧꯅꯦꯕ
ꯑ
ꯏꯂꯚꯦꯟ ꯏꯂꯤꯚꯦꯟ
ꯑꯣ ꯐꯔꯦꯅꯦ ꯑꯗꯨꯗꯤ
ꯎꯝ ꯌꯥꯝ ꯑꯉꯥꯡ ꯑꯣꯏꯔꯤꯗ ꯆꯍꯤ ꯀꯨꯟꯃꯉꯥ ꯈꯛꯇꯅꯤꯅ
ꯑꯣꯏꯒꯗꯧꯔꯦ ꯐꯖꯅ ꯇꯝꯃꯣ
ꯎꯝ ꯑꯦ ꯅꯨꯄꯤ ꯊꯙꯔꯩ ꯀꯩꯩꯅꯣ
ꯍꯥ
ꯅꯨꯄꯤ ꯐꯥꯎ ꯊꯔꯦ
ꯅꯨꯄꯤꯤ ꯊꯤꯗ꯭ꯔꯦ ꯋꯥ
ꯊꯤꯔꯦ ꯊꯤꯔꯦ ꯊꯤꯔꯦ ꯊꯤꯔꯦ ꯑꯧ
ꯊꯤꯅꯨꯍꯦ ꯀ꯭ꯂꯥꯁ ꯑꯦꯂꯚꯦꯟꯅ ꯀꯗꯥ ꯀꯔꯤꯒꯤ ꯀ ꯅꯨꯄꯤ ꯊꯤꯅꯤ
ꯇꯦꯟ ꯍꯦꯛ ꯂꯣꯏꯕꯒ ꯑꯩꯗꯤ ꯊꯤꯕꯅꯦ
ꯅꯪꯗꯤ ꯅꯨꯄꯤꯔ ꯑꯗꯨꯗꯤ
ꯏꯔꯣ ꯌꯨꯝ ꯃꯅꯨꯡꯗ ꯂꯩꯔꯤꯅ
ꯑ
ꯎꯝ
ꯃꯁꯥꯛ ꯊꯥꯔꯛꯑꯃꯨꯀꯣ
ꯎꯝ
ꯌꯥꯝ
ꯀꯏ ꯎꯝ ꯌꯥꯝ ꯐꯖꯕꯗ ꯅꯪ ꯐꯖꯗ꯭ꯔꯣ
ꯊꯥꯖꯩꯑꯦ ꯊꯥꯖꯕꯗꯨꯅꯅꯦ ꯑꯗꯣ ꯑꯩꯅ ꯍꯥꯏꯔꯤꯁꯦ
ꯎꯝ ꯊꯥꯖꯗꯕ ꯄꯨꯈ꯭ꯔꯤꯗ ꯉꯥ ꯂꯩ ꯍꯥꯏꯕꯅꯤꯠꯇꯣ
ꯃꯤꯒꯤ ꯋꯥꯁꯦ ꯊꯥꯖꯕꯅꯤ
ꯎꯝ ꯐꯖꯕ ꯑꯩꯗꯤ ꯈ꯭ꯔꯤꯁꯇꯌꯥꯟꯅꯤꯅ ꯑꯗꯨꯝ ꯆꯤꯟꯊꯤꯕꯁꯨ ꯍꯩꯇ ꯑꯆꯨꯝ ꯆꯨꯝꯕ ꯉꯥꯛꯇꯅꯤ ꯉꯥꯡꯕ
ꯑꯗꯨꯅꯦꯗꯅ ꯑꯩꯒꯤ ꯏꯅꯥꯎꯁꯤꯡꯁꯦ
ꯅꯪ ꯏ ꯅ ꯅꯎ ꯅꯠꯇꯦ ꯅꯪ ꯏ ꯅ ꯆꯥꯒꯦ
ꯑꯩꯒꯤ ꯑ ꯏꯅꯥꯎꯔ ꯑꯩꯒꯤ ꯏꯆꯥꯔꯥ ꯈꯪꯗꯦ ꯑꯗꯨꯗꯣꯅꯦ
ꯎꯝ
ꯍ ꯑꯁꯦꯡ ꯑꯁꯦꯡꯕ ꯉꯥꯡꯒꯗꯕꯅꯤ
ꯎꯝ ꯐꯥꯒꯤ ꯇꯕꯅꯦ ꯑꯩꯆꯥ ꯂꯩꯔꯦ
ꯅꯅ ꯂꯧꯔꯒ ꯉꯥꯡꯕꯗꯤ ꯊꯥꯖꯗꯦꯗ ꯀꯌꯥꯗꯤ
ꯉꯥꯡ ꯅꯤꯡ ꯅꯤꯡꯕ ꯉꯥꯡꯥꯡ
ꯥꯟ ꯅꯤꯡ ꯄꯇꯑꯒꯦ
ꯀꯥꯡ ꯌꯥꯝꯕꯅꯤꯅ ꯃꯄꯥꯟꯁꯨ ꯐꯝꯕ ꯅꯨꯡꯉꯥꯏꯇꯦꯅꯦ
ꯑꯣ ꯀꯗꯥꯏꯗ ꯂꯩꯕ꯭ꯔꯥ ꯅꯪꯗꯤ
ꯌꯨꯝꯗ ꯌꯨꯝꯒꯤ ꯃꯄꯥꯟꯗ ꯍꯥꯏꯗꯣꯛꯄ ꯌꯥꯗꯦꯕ
ꯀꯥꯡ ꯂꯩꯕ ꯃꯇꯝꯔꯣ ꯍꯧꯖꯤꯛ
ꯎꯝ ꯀꯥꯉ ꯑꯃ ꯂꯩ ꯑꯗꯨꯒ ꯀꯩꯀꯩꯅꯣ ꯅꯨꯡꯊꯤꯜ ꯑꯣꯏꯔꯗꯤ ꯃꯈꯣꯡ ꯃꯈꯣꯡ ꯀꯩ ꯍꯥꯏꯁꯤꯔ ꯑꯗꯨꯝ ꯇꯥꯕꯗꯣ
ꯅꯤꯡ ꯌꯦ ꯇꯧꯕ꯭ꯔꯥ
ꯑꯥ ꯑꯗꯨꯒꯨꯝꯕꯗꯣ ꯅꯤꯅꯤ ꯈꯛꯇ ꯅꯠꯇꯦ ꯍꯧꯖꯤꯛ ꯌꯥꯝꯃꯦꯕ ꯑꯁ ꯍꯧꯥꯎꯔꯤ ꯇꯣ ꯍꯧꯥꯎꯔꯤ ꯇꯣ ꯇꯥꯕ ꯉꯝꯗ꯭ꯔꯦ ꯑꯩ ꯗꯤꯁꯇꯥꯔꯕ ꯌꯥꯝ ꯇꯧꯃꯜꯂꯦꯕ ꯃꯣꯏ ꯁꯤꯡꯗꯣ
ꯃꯔꯝꯗꯤ ꯂꯩꯕ ꯅꯨꯡꯉꯥꯏꯇꯕꯅꯦ ꯇꯣꯝꯕꯁꯨ ꯅꯨꯡꯉꯥꯏꯇꯦ
ꯂꯦꯡꯗ꯭ꯔꯗꯤ ꯌꯥꯗꯦꯕ ꯃꯣꯏꯗꯣ
ꯍꯣꯏ ꯂꯥꯏꯌꯦꯡ ꯂꯥꯏꯌꯦꯡꯊꯑꯣ
ꯆꯠ ꯀꯗꯤ ꯀꯥꯏ ꯆꯠꯅꯤ
ꯍꯌꯦꯡꯁꯨ ꯊꯕꯛ ꯆꯠꯀꯅꯤ
ꯊꯕꯛ ꯌꯥꯝ ꯆꯠꯂꯨꯀꯣ ꯃꯔꯝ ꯌꯥꯝ ꯑꯣꯞꯅꯤ ꯅꯪꯗꯤ
ꯊꯕꯛ ꯁꯨꯗ꯭ꯔꯗꯤ ꯆꯥꯅꯤꯡꯉꯥꯏ ꯂꯩꯇꯕꯅꯤꯅ ꯎꯄꯥꯏ ꯂꯩꯇ꯭ꯔꯦ
ꯑꯣ ꯑꯗꯨ ꯑꯗꯨꯅꯤꯅꯦ ꯑꯩꯗꯤ ꯅꯪ ꯀꯣꯜ ꯇꯧꯔꯛꯄꯁꯦ ꯍꯧꯖꯤꯛꯀꯣ ꯍꯧꯖꯤꯛ ꯅꯪ ꯀꯣꯜ ꯇꯧꯔꯛꯏꯁꯦ ꯑꯩꯗꯤ ꯀꯃꯥꯏꯀꯕ ꯉꯁꯥꯏ ꯑꯩꯅ ꯇꯧꯔꯝꯕꯗꯣ ꯄꯥꯏꯈꯠꯄ ꯌꯥꯔꯣꯏꯗꯕ ꯌꯥꯔꯣꯏꯕ꯭ꯔꯥꯅ ꯈꯟꯕꯅꯦ ꯈꯠꯇꯩ ꯌꯥꯅ
ꯃꯔ ꯃꯔꯗꯤ ꯑꯗꯨꯝ ꯇꯧꯋꯦ
ꯑꯣ
ꯄꯨ ꯅꯣꯏ ꯀꯁꯨ
ꯑꯩꯈꯣꯏꯒꯤꯁꯨ ꯑꯗꯨꯝ ꯑꯥ ꯃꯤ ꯑꯌꯥꯝꯕꯩ ꯑꯗꯨꯝ ꯇꯧꯅꯕꯅꯤ ꯃꯣꯏ ꯎꯝ
ꯀꯔꯤꯒꯤꯔ ꯈꯪꯗ
ꯅꯪꯗꯤ ꯃꯦꯁꯇꯨ ꯊꯥꯔꯛꯄ ꯎꯗꯦ ꯑꯗꯨꯝ ꯗꯥꯏꯔꯦꯛ ꯀꯣꯜ ꯇꯧꯔꯛꯑꯦ ꯌꯥꯝ ꯍꯩꯅꯦ ꯑꯩ ꯅꯦꯠ ꯅꯦꯠꯇꯣ ꯍꯥꯡꯉꯨꯅꯦꯕ ꯑꯗꯨ ꯅꯪ ꯀꯣꯜ ꯇꯧꯔꯛꯏꯦꯕ ꯗꯥ ꯃꯇꯝ ꯆꯥꯔꯦ
ꯎ ꯌꯦꯡꯒꯦꯅꯦ ꯇꯥꯎꯕꯅꯦ
ꯎꯝꯗꯎ ꯌꯥꯔꯦ ꯅꯪ
ꯅꯪꯅ ꯌꯥꯕ꯭ꯔꯥ ꯑꯩꯅ ꯌꯥꯕ꯭ꯔꯥ ꯈꯪꯗꯦ
ꯌꯥꯏꯗ ꯅꯪꯁꯨ ꯌꯥꯏꯗ
ꯎꯝ ꯑꯅꯤꯃꯛ ꯌꯥꯕ ꯑꯣꯏꯔꯝꯅꯤ
ꯂꯥꯏꯅ ꯇꯥꯛꯄꯤꯕ꯭ꯔꯥ ꯈꯪꯗꯦ
ꯎꯝ ꯑꯗꯨ ꯑꯣꯏꯅ ꯈꯟꯁꯦ
ꯍꯥꯥ
ꯑꯣ ꯃꯥꯏꯅ ꯈꯥꯟꯁꯦ
ꯎꯝ ꯀꯟꯅꯗꯦ ꯌꯦꯟ ꯍꯨꯔꯝꯕ ꯆꯠꯁꯤ ꯏꯟꯖꯥꯡ ꯌꯥꯝ ꯍꯥꯎꯇꯦ
ꯍꯣꯏ ꯐꯥꯔꯣ ꯐꯔ ꯉ ꯆꯥꯎ
ꯑꯩꯈꯣꯏꯒꯤ ꯑꯣꯏꯅ ꯍꯨꯔꯥꯟꯕꯁꯤꯔꯥ
ꯑ
ꯑꯩꯈꯣꯏꯒꯤ ꯑꯣꯏꯅ ꯍꯨꯔꯥꯜꯂꯁꯤꯔꯛꯣ ꯑꯩꯈꯣꯏꯁꯨ ꯌꯦꯟꯗꯤ ꯂꯩꯕ ꯑꯄꯤꯛꯄ ꯃꯆꯥꯅꯦꯕ ꯃꯆꯥꯗꯤ ꯀꯁ ꯎꯝ ꯆ ꯆꯥꯞꯗ
ꯎ ꯍꯨꯔꯥꯟꯕꯤꯗꯤ ꯍꯥꯏꯕ꯭ꯔꯣ ꯅꯪ
ꯎꯝ ꯑꯩꯗꯤ ꯑꯗꯨꯝ ꯍꯨꯔꯥꯜꯂꯦꯅ ꯅꯪꯕꯨꯁꯨ ꯍꯨꯔꯥꯜꯂꯨꯔ
ꯍꯨꯔꯥꯟꯕꯥꯟꯕ ꯉꯝꯔꯣ ꯑꯩꯕꯨꯗꯤ
ꯑ ꯍꯨꯔꯜꯔ ꯅꯪꯕꯣ
ꯍꯨꯔꯥꯟꯕ ꯉꯝꯂꯔꯣꯏꯌꯦ
ꯕꯣꯔ ꯑꯗꯨꯗ ꯄꯨꯕꯈ꯭ꯔꯒꯦ ꯅꯧꯃ
ꯄꯨꯔꯥ ꯍꯥꯞꯄ ꯉꯝꯔꯣꯏ ꯍꯥꯏꯕꯨ
ꯅꯪ ꯌꯥꯝ ꯆꯥꯎꯕ꯭ꯔꯦ ꯑꯗꯨꯗꯤ ꯄꯨꯔꯥ ꯆ ꯁ ꯁ ꯄꯔꯣꯀꯤ ꯕ꯭ꯔꯣꯏꯂꯔꯒꯤ ꯕꯣꯔꯥꯗꯣ ꯌꯥꯝ ꯆꯥꯎꯔꯅꯤꯅ ꯑꯗꯨꯗꯤ ꯆꯜꯂꯅꯤꯅ
ꯌꯦꯝꯒꯨꯝꯕꯅꯦ ꯑꯩꯗꯤ ꯑꯩ ꯂꯩ ꯑꯩ ꯂꯩꯕ ꯃꯐꯝꯗ ꯃꯤꯕꯨꯁꯨ ꯎꯗꯕꯅꯦꯍ
ꯑꯦꯁ ꯎꯅꯤ ꯑꯩ ꯅꯣꯡꯃ ꯂꯥꯛꯀꯦ ꯌꯣ ꯇꯧꯇꯥ ꯄ꯭ꯂꯥꯁꯇꯤꯛ ꯐꯠꯇꯕ ꯂꯩꯕ꯭ꯔꯣ ꯑꯗꯨ ꯀꯧꯔꯒꯀꯣ ꯅꯪ ꯂꯕꯨ ꯂꯒꯦꯕ
ꯍꯂ
ꯐꯖꯤꯜꯂꯒ ꯂꯥꯛꯀꯦꯗ
ꯂꯥꯛꯑꯣ ꯑꯩ ꯉꯥꯏꯒꯦꯀꯣ
ꯅꯪ ꯀꯦꯖꯤ ꯌꯥꯝ ꯂꯧ ꯃꯔꯥꯡꯒꯅꯤꯅꯦ ꯄꯨ ꯉꯝꯕꯗ ꯃꯥꯅꯤꯅꯦ
ꯑ
ꯌꯥꯡꯈꯩ ꯌꯥꯡꯈꯩꯗꯤ ꯍꯨꯡ ꯍꯦꯟꯕ꯭ꯔꯣ
ꯀꯗꯥꯏꯗꯒꯤ ꯌꯦꯡꯈꯥꯏꯅꯣ ꯆꯥꯃ ꯆꯥꯃꯅꯦ ꯆꯥꯃ ꯆꯥꯃ
ꯑꯗꯨ ꯁꯤ ꯅꯝꯕꯔꯣ ꯏꯗ
ꯑꯗꯨꯅꯦ ꯑꯩ ꯅꯪ ꯉꯝꯔꯣꯏ ꯍꯥꯏꯔꯨꯗꯤꯅꯦ
ꯄꯨꯕ ꯉꯝꯃꯔꯣꯏ ꯑꯗꯨꯗꯤ ꯑꯩꯈꯣꯏꯗꯤ ꯆꯍꯤꯤ ꯑꯦꯁꯤꯦ ꯀꯦꯖꯤ ꯌꯥꯡꯈꯩ ꯈꯛꯇ ꯅꯨꯠꯅ ꯑꯩꯉꯣꯟꯗꯒꯤ ꯁꯔꯨꯛ ꯑꯅꯤ ꯑꯃ ꯑꯅꯤ ꯍꯦꯟꯈ꯭ꯔꯗꯤ ꯌꯥꯔꯔ ꯈꯔꯤꯒꯂꯣꯇꯈ꯭ꯔꯅꯤ ꯅꯪ ꯀꯗ ꯎꯝ
ꯑꯦ ꯅꯪꯕꯨ ꯐꯥꯒꯗꯣꯏꯕꯅꯦ ꯐꯥꯒꯗꯧꯕꯅꯦ
ꯎ ꯅꯣꯏꯗꯤ ꯀꯥꯡ ꯌꯥꯝꯗ꯭ꯔꯣ
ꯍꯧꯖꯤꯛꯀꯥꯟꯗꯤ ꯀꯥꯡ ꯂꯩꯇꯦ ꯑꯩꯈꯣꯏꯗꯗꯤ ꯐꯔꯔꯦꯟꯗꯗꯤ ꯀꯔꯤꯔꯥ ꯀꯣ ꯀꯣ ꯑꯃꯨꯛꯀ ꯇꯧꯔꯑꯦ
ꯄꯥꯏꯈꯥ ꯀꯅ
ꯄꯥꯥ ꯍꯣꯏ ꯄꯥꯈꯥꯗꯣ ꯄꯥꯈꯥꯡꯗ ꯂꯩꯁꯥꯔ ꯍꯅꯨꯕꯔ ꯍꯅꯨꯕꯤꯔꯁꯨ ꯈꯪꯗꯦ
ꯅꯁꯛ ꯐꯖꯕꯩꯅꯤꯅꯦ ꯑꯗꯨ
ꯑꯦ ꯁꯛꯇꯤ ꯊꯤꯕꯗꯤ ꯍꯥꯏꯅꯤꯡꯉꯥꯏ ꯂꯩꯇꯕꯅꯤ
ꯑꯦ ꯑꯦ ꯃꯤꯁꯤꯅ ꯂꯩ ꯌꯦꯡꯔꯕꯕꯣ
ꯍꯣꯏ
ꯌꯥꯝ ꯐꯖꯔꯕꯅꯤꯅ
ꯁꯦꯟꯗꯤ ꯑꯩꯗꯤ
ꯑ
ꯑꯗꯨꯝ ꯌꯦꯡꯕꯅꯤ ꯆꯠ ꯃꯐꯝ ꯈꯨꯗꯤꯡ ꯃꯤꯁꯦ ꯌꯥꯝ ꯄꯨꯔꯒ ꯆꯠꯇꯅꯤ
ꯌꯥꯏ ꯌꯥꯏ ꯑꯗꯨꯝ ꯆꯠꯀꯗꯕꯅꯤꯃꯤꯁ ꯌꯦꯝ ꯄꯨꯒ ꯑꯩꯁꯨ ꯆꯠꯁꯤꯔ ꯈꯪꯗꯦꯅꯦ
ꯄ ꯄꯨꯋꯥꯋꯥꯣ ꯆꯠꯄ ꯈꯨꯗꯤꯡ ꯃꯤꯆꯦꯝ ꯄ ꯄꯨꯋꯥꯋꯥ
ꯑꯁ ꯃꯤꯅ ꯎꯈ꯭ꯔꯗꯤ ꯀꯩ ꯍꯥꯏꯔꯤꯅꯤ ꯑꯗꯨꯗꯤ
ꯨ ꯍꯥꯏꯔꯗ
ꯅꯪ ꯃꯟꯁ ꯍꯥꯏꯥꯏꯗꯕ꯭ꯔꯥ
ꯍꯣꯏ ꯍꯥꯏꯗꯦ ꯃꯤ ꯀꯅꯥꯑꯗꯁꯨ ꯍꯥꯏꯗꯦ ꯃꯁꯥꯗꯤ ꯃꯁꯥꯅꯤꯗꯅ
ꯑꯣ ꯑꯗꯣ ꯃꯤ ꯈꯔ ꯑꯩ ꯋꯥꯒꯤ ꯋꯥ ꯑꯗꯨꯝ ꯍꯥꯏꯔꯤꯁꯤꯗꯅ ꯑꯩ ꯃꯤꯡꯊꯦꯝ ꯄꯨꯔꯒ ꯆꯠꯂꯒ ꯃꯤ ꯃꯃꯥꯡꯗ ꯃꯤꯁꯦ ꯄꯒꯦꯗꯤ ꯌꯦꯡ ꯀꯗꯤ ꯃꯤꯅ ꯈꯜꯂꯗꯤ ꯃꯁꯤ ꯅꯨꯄꯥꯁꯦ ꯄꯥꯈꯪ ꯌꯥꯝ ꯁꯥꯏ ꯑꯗꯨ ꯍꯥꯏꯔꯛꯀꯅꯤꯗꯅ
ꯑꯗꯨꯃꯥꯏ ꯍꯥꯏꯔ ꯍꯥꯏꯁꯅꯨ ꯑꯩꯅꯦ ꯅꯪꯒꯤ ꯊꯥꯎ ꯅꯠꯇꯦ ꯍꯥꯏꯔꯒ ꯂꯣꯏꯔꯦ
ꯅꯪ ꯅꯠꯇ ꯑꯗꯨ ꯑꯗꯨꯟꯅꯅꯦ ꯑꯗꯨꯟꯅꯅꯦ ꯎꯝ
ꯃꯤꯅ ꯇꯥꯛꯄ ꯍꯧꯥꯎꯅꯑꯕ꯭ꯔꯣꯅꯦ
ꯎꯝ ꯑꯗꯨꯅꯦ ꯅꯪꯅ ꯅ ꯅꯠꯇꯦ
ꯌꯦꯟꯖꯥꯡ ꯆꯥꯗꯣꯏꯅꯣꯁꯤ
ꯈꯪꯗꯦ ꯀꯔꯤ ꯏꯟꯁꯥꯡ ꯆꯥꯁꯦꯔꯥ ꯏꯟꯁꯥꯡꯁꯨ ꯆꯥꯅꯤꯡꯉꯥꯏ ꯂꯩꯇꯦ ꯃꯄꯥꯟ ꯊꯣꯛꯇꯕꯅꯤꯅ ꯑꯗꯨꯝ
ꯎꯝ ꯑꯗꯨꯅꯅꯦ ꯌꯦꯟ ꯍꯨꯔꯛꯜꯂꯁꯦ ꯍꯥꯏꯕꯗꯤ
ꯎꯝ ꯌꯦꯟꯁꯨ ꯂꯩꯇꯦ ꯑꯩꯈꯣꯏꯗꯗꯤ
ꯑꯩꯈꯣꯏꯗ ꯂꯩꯌꯦ ꯍꯨꯔꯝꯕ ꯂꯥꯛꯎ
ꯄꯨꯥꯅꯤꯂꯒꯥ ꯄꯨꯔ ꯑꯥ
ꯎꯝ ꯑꯩꯈꯣꯏꯒꯤ ꯑꯁ ꯌꯥꯝꯗꯤ ꯌꯥꯝꯗ꯭ꯔꯦꯗ ꯑꯗꯨ ꯑꯣꯏꯔꯁꯨ ꯄꯨꯔꯛꯀꯦ
ꯑꯦꯅꯨ ꯍꯨꯔꯥꯟꯒꯦ ꯍꯥꯏꯔꯒ ꯃꯤ ꯍꯨꯔꯥꯟꯗꯨꯗꯤꯀꯣ
ꯃꯤ ꯍꯨꯔꯥꯟꯕ ꯌꯥꯔꯣꯏ ꯍꯧꯖꯤꯛ ꯃꯇꯝꯗ ꯍꯨꯔꯥꯟꯒꯦ ꯍꯥꯏꯔꯗꯤ ꯅꯪꯒꯨꯝꯕ ꯍꯨꯔꯥꯡꯒꯗꯕ
ꯇꯏꯗꯤꯗꯒꯤ ꯃꯔꯛ ꯃꯔꯛꯇꯗꯤ ꯐꯣꯟ ꯇꯧꯔꯛꯑꯏꯗ ꯅꯪ ꯅꯥꯏꯁꯨ
ꯑꯩꯁ ꯅꯣꯏꯗꯤ ꯍꯥꯏꯁꯨ ꯍꯩꯔꯛꯇ꯭ꯔꯒ
ꯍꯥꯏꯔꯛꯄꯅꯦ ꯃꯔ ꯃꯔꯛ ꯃꯔꯥꯛꯛꯇ
ꯑꯣ ꯑꯩꯗꯤ ꯑꯗꯨꯝ ꯇꯧꯔꯛꯀꯅꯤꯗ ꯎꯝ ꯍꯧꯖꯤꯛꯁꯨ ꯇꯧꯔꯛꯀꯦꯗ ꯀꯁꯨ ꯀꯥꯏꯗꯦ ꯑꯗꯨꯝ ꯇꯧꯔꯛꯀꯅꯤ
ꯍꯣꯏ ꯃꯔꯥꯛ ꯃꯔꯥꯛꯛꯇ ꯑꯗꯨꯝ ꯊꯣꯛꯣꯡꯅꯁꯦ ꯋꯥ